ꯑ
ꯍꯜꯂꯣ
ꯄꯤꯛꯀ ꯌꯥꯝ ꯊꯦꯡꯅ ꯇꯧꯔꯛꯏꯀꯣ
ꯌꯥꯝ ꯊꯦꯡꯗꯤꯍꯦ ꯍꯦꯛ ꯂꯥꯛꯄꯗ ꯇꯧ ꯄꯥꯏꯈꯠꯂꯛꯄꯅꯤ ꯀꯩꯅꯣ
ꯀꯩꯗꯧꯔꯕ ꯖꯥꯠꯅꯣ ꯄꯥꯏꯈꯠꯅꯤꯡꯗꯕ ꯖꯥꯠꯂꯣ
ꯅꯠꯇꯤꯌꯦꯦ ꯑꯩꯉꯣꯟꯗ ꯍꯦꯛꯂꯕꯗꯥꯏ ꯄꯦ ꯈ
ꯑꯗꯨ ꯑꯗꯨꯅꯦ ꯌꯥ ꯋꯥ ꯁꯦꯡ ꯅꯅꯗꯕ ꯑꯣꯏꯗ ꯁꯦꯡꯉ
ꯁꯦꯡꯉꯦ ꯁꯦꯡꯉꯦ ꯑꯩꯅ ꯍꯥꯏꯔꯤꯁꯦ ꯁꯦꯡꯡꯂꯅꯕꯅꯤ ꯀꯩꯅꯣ ꯅꯪ ꯋꯥꯊꯤ ꯋꯥꯉꯥꯡ ꯑꯉꯥꯡꯕ ꯃꯤ ꯅꯠꯇꯦ ꯑꯩ ꯁꯦ ꯌꯥꯝ ꯁꯦꯡꯂꯕꯅꯦ ꯊꯝꯃꯣꯏꯁꯦ ꯏꯁꯦꯡ ꯁꯦꯡꯂꯕꯅꯦ
ꯑ ꯏꯁꯦꯡ ꯁꯦꯡ ꯉꯝꯅꯦꯕ ꯅꯌꯥꯝꯕ ꯌꯥꯏ ꯅꯌꯥꯝꯕ ꯌꯥꯏ
ꯌꯥꯁ ꯅꯌꯝꯕ ꯀꯥꯏ-ꯀꯥꯏꯅ ꯍ ꯉꯣ ꯉꯔꯥꯡꯒꯤ ꯉꯈꯥ
ꯑ ꯉꯔꯥꯡꯒꯤ ꯉꯈꯥ ꯀꯥꯏꯅ ꯅꯪꯗꯤ
ꯑꯩꯗꯤ ꯅꯍꯥꯟꯒꯤ ꯉꯈꯥꯅꯦ
ꯀꯩꯩꯅꯣ‌ ꯅꯣꯛꯂꯛꯀꯅꯣ
ꯍꯜꯂꯣ ꯅꯍꯥꯟꯒꯤ ꯉꯈꯥ ꯀꯩꯗꯧ ꯏꯅꯣ
ꯉꯔꯥꯡꯒꯤ ꯉꯈꯥ ꯐꯃꯨꯡꯗ ꯍꯤꯄ꯭ꯔꯒ ꯂꯩꯌꯦ
ꯑꯣꯏꯔꯣꯏ ꯑꯣꯏꯔꯣꯏ ꯄꯨꯝꯃꯅꯤ ꯅꯪ ꯍꯤꯞꯃꯟꯗꯅ
ꯇꯨꯝꯃꯟꯗꯅ ꯌꯥ
ꯀꯩꯍꯥꯏꯅꯣ
ꯇꯨꯝꯃꯟꯗꯅꯀꯣ ꯍꯥꯏꯕ ꯄꯨꯝꯃꯅꯤ ꯍꯥꯏꯕ ꯅꯪꯗꯣ
ꯏꯁ ꯄꯨꯝꯃꯣꯏꯍꯦ ꯀꯩꯅꯣ ꯑꯩꯗꯤ ꯉꯁꯥꯏ ꯄꯨꯡ ꯃꯔꯤ ꯃꯈꯥꯏ ꯗꯒꯤ ꯍꯧꯒꯠꯂꯤ ꯀꯩꯅꯣ
ꯑꯩ ꯑꯩꯅ ꯑꯩꯅ ꯄꯨꯡ ꯃꯉꯥꯗꯩ ꯍꯧꯒꯠꯂꯦ ꯍꯥꯏꯔꯒ ꯅꯪꯅ ꯎꯝ ꯄꯨꯡ ꯃꯔꯤꯗ ꯏꯁ ꯍꯥꯏꯖꯟꯕ‌ ꯑꯣꯏꯔꯝꯅꯤꯗ ꯅꯪꯒꯤ
ꯃꯪꯗ ꯍꯧꯒꯠꯂꯦ ꯀꯩꯅꯣ
ꯃꯪꯗꯅꯦ ꯑꯩꯅ ꯍꯧꯒꯠꯂꯤꯁꯦ ꯈꯪꯉꯕꯣ
ꯎꯝ
ꯃꯪꯂꯥꯟꯗ ꯑꯩꯅ ꯎ ꯎꯔꯤꯕꯥ ꯍꯥꯏꯗꯤ ꯇꯥꯗꯣ
ꯏꯁꯩ ꯁꯛꯑꯣ ꯑꯗꯨꯗꯤ ꯇꯥꯒꯦ
ꯋꯥꯈꯜꯗ ꯈꯪꯗꯦ ꯏꯁꯩ ꯁꯛꯅꯗꯦ ꯏꯁꯩꯒꯤ ꯃꯔꯣꯜꯗꯣ ꯈꯪ ꯅꯛꯇꯦ
ꯃꯔꯣꯟꯗꯣ ꯈꯪꯗꯤꯌꯦ ꯂꯤꯔꯤ꯭ꯛꯁꯇ ꯈꯪ- ꯂꯤꯔꯤꯛ
ꯂꯤꯔꯤꯛꯁꯨ ꯈꯪꯗꯦ ꯅꯪ ꯍꯜꯂꯛꯑꯣ ꯑꯗꯨꯗꯤ ꯑꯩ ꯁꯛꯄꯤꯒꯦ
ꯑꯁ
ꯅꯥꯆꯦꯁꯦ ꯁꯣꯡꯒꯥꯔꯅꯦ ꯁꯣꯡꯒꯥꯔ ꯁꯛꯄꯤꯒꯦ ꯍꯣꯏ ꯁꯣꯡꯒꯔꯅꯦ ꯁꯤꯡꯒꯥꯔꯗꯤ ꯅꯠꯇꯦ ꯁꯣꯡꯒꯔꯅꯦ
ꯅꯪ ꯑꯗꯨ ꯗꯤ ꯅꯪꯅ ꯈ꯭ꯋꯥꯏꯗꯒꯤ ꯄꯥꯝꯕ ꯏꯁꯩ ꯑꯃ ꯍꯥꯏꯔꯛꯑꯣꯕ
ꯑꯩꯅ ꯈ꯭ꯋꯥꯏꯗꯒꯤ ꯄꯥꯝꯕ ꯏꯁꯩ ꯃꯩꯇꯩꯂꯣꯟꯗ ꯂꯩꯇꯦꯗ
ꯑꯣꯏꯔꯣꯏ ꯑꯗꯨꯗꯤ
ꯅꯪ ꯁꯛꯔꯛꯑꯣ ꯑꯗꯨꯗꯤ
ꯁꯛꯄꯤꯒꯦ ꯇꯧꯕꯅꯦ ꯅꯪ ꯑꯄꯥꯝꯕ ꯌꯥꯎꯗꯦ ꯍꯥꯏꯕꯗꯨꯗ ꯇꯣꯛꯈ꯭ꯔꯒꯦ
ꯎꯝ ꯑꯩꯗꯤ ꯄꯥꯝꯕ ꯌꯥꯎꯖꯥꯗꯤꯌꯦ ꯄꯝꯕꯥ‌ ꯗꯨ ꯑꯩꯁꯦ ꯀꯌꯥꯗ ꯀꯌꯥ ꯀꯌꯥ ꯍꯥꯏꯗꯣꯏꯅꯣ ꯑꯁ ꯈꯪꯗ꯭ꯔꯦ ꯑꯩꯁꯨ
ꯀꯌꯥ ꯄꯥꯝꯗꯕ
ꯍꯣꯏ ꯃꯩꯇꯩꯒꯤ ꯏꯁꯩꯁꯦ ꯀꯌꯥ ꯄꯥꯝꯖꯗꯦ ꯗꯦꯕꯀꯣ
ꯑꯣ
ꯑꯗꯨꯅ
ꯅꯨꯄꯥꯗꯤ ꯄꯥꯝꯃꯝꯅꯤꯅꯦ
ꯝꯗꯤ ꯀꯥꯏ ꯀꯗ ꯆꯣꯄꯥ ꯄꯝꯗꯦ ꯃꯁꯛ ꯐꯥꯎ ꯌꯦꯡꯅꯤꯡꯅꯦꯦ
ꯑꯗꯨꯗꯤ ꯀꯔꯝꯕ ꯅꯨꯄꯥ ꯄꯥꯝꯕ꯭ꯔꯣ
ꯃꯣꯏꯕꯨ ꯎꯔꯒꯀꯣ ꯑꯩꯒꯤ ꯑꯩꯗꯤ ꯃꯤꯠ ꯎꯝꯁꯤꯜꯂꯒ ꯆꯠꯂꯤꯅꯦ
ꯑꯁ ꯋꯥꯟꯁꯤꯅꯦ ꯕ꯭ꯂꯨ ꯃꯨꯟꯅꯤꯅꯦ ꯑꯗꯨ ꯑꯗꯨꯗꯤ ꯄ꯭ꯔꯦꯁꯦꯁ ꯂꯦꯗꯤꯅꯤꯅꯦ
ꯃꯥꯅꯦ ꯀꯩꯅꯣ ꯈꯥꯏꯔꯛꯀꯅꯣ ꯅꯪ ꯐꯩ ꯆꯥꯖꯔꯛꯀꯅꯤ
ꯄ꯭ꯔꯦꯁꯦꯁ ꯂꯩꯦꯗꯤ ꯑꯣꯏꯕ ꯑꯩꯗꯤ ꯄꯥꯝꯂꯈ꯭ꯔꯦꯗ ꯑꯗꯨꯗꯤ
ꯄꯥꯝꯕꯤ ꯌꯥꯗꯦ ꯅꯕꯣꯛꯅꯦ ꯀꯩꯅꯣ
ꯑꯁ ꯍꯟꯗꯛꯀꯥꯥꯟꯗꯤ ꯗ ꯃꯦꯇꯔ ꯅꯪ ꯈꯪꯗ꯭ꯔꯣ ꯑꯗꯨꯗ
ꯑꯝ ꯌꯥꯗꯦ
ꯑꯟꯇꯤ ꯂꯕꯔꯅꯤꯅꯦ ꯍꯥꯏꯈꯣꯏꯗꯤ
ꯎꯝ ꯌꯥ ꯌꯥ ꯌꯥꯔꯦ ꯌꯥꯔꯦ ꯀꯨꯕꯥꯥꯛ ꯇꯥꯔꯂ ꯀꯅꯤ ꯅꯪ ꯏ ꯋꯥꯩꯗꯣ ꯅꯪꯒꯤ ꯋꯥꯉꯥꯡ ꯆꯉꯥꯡꯗꯣ ꯈꯔ ꯇꯥꯕꯗ ꯅꯨꯡꯉꯥꯏꯖꯗꯦ
ꯀꯩꯅꯣ ꯅꯪꯅ ꯅꯥꯎ ꯂꯥꯎꯔꯒ ꯂꯩꯔꯤꯁꯦ ꯌꯥꯝ ꯉꯥꯎꯔ ꯃꯥꯜꯂꯦ ꯁꯤꯟ ꯄꯥ ꯌꯥ ꯉꯥꯔꯒ ꯂꯝꯕꯤꯗ ꯆꯠꯆꯅꯤꯀꯣ
ꯅꯪꯅ ꯑꯟꯇꯤꯅꯦ ꯍꯥꯏꯕꯗꯨꯗ ꯑꯟꯇꯤ ꯂꯕꯔꯅꯦ ꯍꯥꯏꯕ
ꯍꯌꯦꯡꯋꯥꯏꯅ ꯂꯝꯕꯤ ꯃꯇꯥꯏꯗꯒ ꯂꯦꯞꯄꯒ ꯐꯝꯃꯒ ꯂꯩꯔꯗꯤ ꯑꯩꯗꯤ ꯁꯨ ꯀꯧ ꯀꯣꯕꯤꯔꯣ
ꯍꯣꯏꯅꯦ ꯆꯥꯛ ꯊꯤꯜꯂꯛꯑꯣ ꯑꯗꯨꯗꯤ ꯀꯧꯗ꯭ꯔꯁꯨ ꯆꯥꯛꯇꯤ ꯊꯤꯜꯂꯛꯑꯣꯕꯣ ꯆꯥꯛ ꯆꯥꯗ꯭ꯔꯗꯤ ꯌꯥꯔꯣꯏ ꯑꯗꯨꯅꯤ ꯑꯗꯨ ꯑꯣꯏꯔꯁꯨ ꯆꯥꯒꯅꯦꯕꯕꯨ ꯊꯣꯡꯉꯅꯤ
ꯆꯥꯛ ꯆꯥꯛ ꯆꯥꯅꯤꯡꯗꯦ ꯍꯥꯏꯕꯅꯦ ꯑꯗꯨꯝ ꯊꯜꯂꯒ ꯂꯩꯌꯦ ꯍꯥꯏꯕꯅꯦ
ꯑꯁ ꯑꯗꯨ ꯑꯗꯨꯗꯤ ꯑꯩ ꯉꯥꯔ ꯃꯥꯂꯦꯅꯦ ꯌꯥꯝꯟꯗꯁꯤꯌꯥ ꯑ ꯁꯨꯡ ꯆ ꯆꯥꯅꯤꯡꯗꯦꯅꯦ
ꯑꯣ ꯅꯪ ꯉꯥꯎꯔꯕꯅꯦ ꯀꯣꯏꯔꯔꯣꯏ ꯂꯝꯕꯤ ꯃꯇꯥꯏ ꯃꯇꯥꯏꯗ ꯆꯠꯄ ꯍꯧꯔꯅꯤ ꯅꯪ
ꯆꯥꯅꯤꯡꯗ꯭ꯔꯤꯗꯣ ꯈꯪꯉꯦꯕ ꯉꯥꯎꯋꯦꯕꯅꯪ
ꯎꯝ ꯑꯩꯗꯤ ꯆꯥꯅꯤꯡꯗꯕꯒꯤꯅꯦ ꯍꯣꯔꯦꯟ ꯆꯥꯗꯣꯏꯅꯦ
ꯑꯗꯨꯗꯨꯅꯌꯥ ꯍꯥꯏ ꯉ ꯑꯣꯏꯣꯏꯅꯤ
ꯉꯥꯎꯥꯎꯗꯤꯌꯦ
ꯅꯪꯒꯤ ꯋꯥꯏꯗꯨ ꯍꯥꯏꯔꯗꯤ
ꯎꯝ ꯍꯥꯎꯗꯤꯌꯦꯦ ꯈꯔ ꯈꯔ ꯆꯠꯅꯤꯡꯂꯛꯄ ꯍꯧꯔꯦ ꯑꯩꯗꯤ ꯑꯗꯨꯒꯕꯨ ꯌꯨꯝꯗ ꯂꯩꯗꯣꯏꯅꯤꯅ
ꯧꯕꯗ
ꯑꯗꯨꯣꯏꯅꯤꯅꯀꯣ ꯈꯔ ꯊꯦꯡꯅ ꯆꯥꯒꯦ ꯇꯧꯕꯅꯤꯗ ꯌꯥꯝ ꯆ ꯁꯦ ꯌꯥꯝ ꯆꯪꯍꯜꯂꯁꯨ ꯑꯩꯈꯣꯏ ꯏꯁꯥꯒꯤ ꯐꯠꯇꯦꯗꯅ ꯑꯣꯚꯔ ꯋꯦꯠ ꯂꯥꯛꯀꯅꯦꯕꯒ ꯑꯣꯚꯔꯋꯦꯠ ꯂꯥꯛꯇꯣꯏꯅꯦꯕ
ꯑ ꯐꯤꯒꯔꯁꯦꯃꯤꯔꯣꯑꯣ
ꯑꯩꯈꯣꯏꯗꯤ ꯅꯣꯏꯕꯅꯤꯅꯀꯣ ꯏꯇꯦꯟ ꯇꯦꯜꯂ ꯏ ꯅꯣꯏ ꯅꯣꯏꯕꯅꯤꯅ ꯆꯥꯛꯁꯦꯗꯤ ꯌꯥꯝ ꯌꯥꯝ ꯆꯥꯕ ꯌꯥꯗꯦ
ꯑꯗꯨꯒꯤꯅꯤꯅꯦ ꯍꯤ ꯇꯦꯟ ꯇꯦꯟ ꯂꯩ ꯅꯣꯏ ꯅꯣꯏꯕꯅꯤ ꯉꯥꯡ
ꯎꯝ ꯈꯔ ꯕꯦꯖꯤꯠꯁꯦ ꯌꯥꯝꯅ ꯆꯥꯗ꯭ꯔꯗꯤ ꯌꯥꯗꯦꯕꯀꯣ ꯁꯥ ꯉꯥ ꯆꯥꯕ ꯌꯥꯗꯦ ꯑꯩꯈꯣꯏꯁꯦ
ꯑꯁ ꯂꯣꯔꯦ ꯂꯣꯔꯦ ꯐꯤꯒꯔ ꯁꯦꯝꯃꯣ ꯐꯤꯒꯔ ꯁꯦꯝꯃꯣ
ꯐꯤꯒꯔꯁꯦꯝꯀꯦ ꯇꯧꯕꯅꯦ ꯍꯦꯛ ꯄꯨꯈꯝ ꯎꯔꯕ ꯆꯥꯛ ꯌꯦꯟꯁꯥꯡ ꯂꯨꯔꯕ ꯀꯥꯎꯋꯦ ꯑꯗꯣ ꯄꯣꯛ ꯊꯥꯂꯛꯀꯥꯟꯗ ꯑꯁ ꯐꯤꯒꯔ ꯁꯦꯝꯒꯦ ꯇꯧꯕꯅꯤꯅꯦꯅ ꯑꯃꯨꯛ ꯅꯤꯡꯁꯤꯡꯂꯛꯑꯦ
ꯎꯝ ꯆꯥꯕꯗꯤ ꯂꯦꯞꯇꯕ ꯐꯤꯒꯔꯗꯤ ꯁꯦꯝꯅꯤꯡꯕ
ꯍꯣꯏ ꯆꯕꯗꯤ ꯂꯦꯞꯇꯦ ꯑꯍꯥꯎ ꯑꯍꯥꯎꯕ ꯊꯥꯎꯒꯨꯝꯕ ꯑꯗꯨꯝ ꯆꯥꯅꯤꯡꯉꯦ ꯀꯩꯅꯣ ꯌꯥꯅꯤ ꯀꯩꯅꯣ
ꯌꯥꯔꯣꯏ ꯌꯥꯔꯣꯏ
ꯌꯥꯅꯤ ꯑꯗꯨꯏꯅꯦ ꯍꯧꯖꯤꯛꯐꯥꯎ ꯆꯗꯔꯤꯅꯦ ꯅꯥꯠꯔꯗꯤ ꯉꯥꯁꯥꯏꯗꯩꯩ ꯆꯔꯥꯅꯤ
ꯑꯗꯨꯃꯥꯏꯅ ꯇꯧꯔꯒ ꯀꯪꯒꯗꯕ ꯅꯠꯇꯦ ꯏꯕꯦꯝꯃ
ꯆꯥꯛꯁꯦ ꯈꯔ ꯈꯔ ꯇꯥꯏꯇꯤꯡ ꯇꯧꯕ ꯍꯧꯔꯗꯤ
ꯆꯕ ꯀꯣ ꯆꯥꯡ ꯅꯥꯏꯅ ꯆꯥꯎꯋꯕ ꯑꯗꯨꯒ ꯈꯖꯤꯛ ꯈꯖꯤꯛ ꯆꯥꯎ ꯑꯗꯨꯅ ꯄꯕꯅꯦ
ꯏꯁ ꯀꯥꯟ ꯊꯥꯎ ꯌꯥꯎꯗ꯭ꯔꯗꯤ ꯇꯥꯛ ꯆꯪꯗꯦ
ꯆꯥꯛ ꯆꯥꯗꯕꯤꯗ ꯂꯩꯔꯤ ꯍꯛꯆꯥꯡ ꯁꯣꯛꯂꯛꯀꯅꯤ
ꯆꯥꯛꯀꯥꯗ ꯁꯨꯕꯦꯗꯤ ꯇꯥꯔꯗꯤ ꯌꯥꯔꯦ ꯀꯩꯅꯣ
ꯀꯩꯅꯣ ꯑ ꯁꯦꯝꯅꯤꯡꯕꯗꯒꯤ ꯍꯧꯖꯤꯛꯇꯥꯥ ꯌꯧꯔ ꯂꯩꯅꯤꯀꯣ
ꯆꯧꯔꯤ ꯑꯣꯏꯏ ꯑꯣꯅ ꯑꯕꯣ ꯍꯁꯇꯥꯔ ꯌꯥꯧꯎꯔꯗꯤ ꯃꯤꯁꯤꯅꯅꯤ ꯁꯌꯥꯣ ꯌꯔ
ꯀꯟꯐꯤꯗꯦꯟꯁ ꯂꯦꯚꯦꯜ
ꯂꯩꯕꯅꯦ ꯂꯩꯕꯅꯦ ꯀꯩꯅꯣ ꯑꯩꯒꯤ ꯈꯨꯠꯆꯥꯗꯨꯅ ꯑꯩꯅ ꯈꯪꯉꯦꯕ ꯑꯩ ꯀꯃꯥꯏꯅ ꯇꯧꯔꯛꯇꯣꯏꯅꯣ ꯍꯥꯏꯗꯣ ꯑꯩ ꯂꯣꯏꯅ ꯈꯪꯉꯦꯕ ꯑꯩ ꯄ꯭ꯔꯤꯗꯤꯛ ꯇꯧꯕ ꯉꯝꯃꯦꯕꯀꯣ ꯈꯪꯉꯕ
ꯅꯪꯉꯣꯟꯗꯗꯤ ꯅꯦꯠꯋꯥꯛ ꯀꯔꯤꯝ ꯇꯧꯗꯕ꯭ꯔꯣ ꯑꯩꯉꯣꯟꯗ ꯅꯦꯠꯋꯥꯛ ꯈꯔ ꯅꯨꯡꯉꯥꯏꯇꯦꯅꯦ
ꯑꯩꯉꯣꯟꯗꯤ ꯀꯩꯝ ꯇꯧꯗꯦ
ꯇꯠꯂꯦꯕ ꯑꯩꯉꯣꯟꯗ ꯄ꯭ꯔꯠ ꯄ꯭ꯔꯠ ꯄ꯭ꯔꯠ ꯇꯧꯋꯦꯕ
ꯑ ꯅꯣꯏ ꯈꯔ ꯅꯦꯠꯋꯛ ꯂꯩꯇꯕ ꯃꯐꯝꯗ ꯇꯋꯔ ꯂꯩꯇꯕ ꯃꯐꯝꯗ ꯂꯩꯕ ꯑꯣꯏꯔꯝꯅꯦ ꯅꯠꯇ꯭ꯔꯒ ꯅꯠꯇ꯭ꯔꯒ ꯅꯛꯃꯟꯕꯒꯤꯔꯣ
ꯇꯧꯔꯦ
ꯑꯩꯈꯣꯢ ꯇꯥꯋꯔꯗꯣ ꯖꯒꯣꯏ ꯁꯥ ꯂꯩꯕꯥ ꯍꯧꯖꯤꯛꯁꯦ ꯑꯗꯨꯅ ꯑꯗꯨꯅ ꯅꯦꯠꯋꯥꯛ ꯁꯦ ꯄꯥꯠ ꯄꯥꯠ
ꯖꯒꯣꯏ ꯁꯔꯒꯥ ꯂꯩꯔꯦꯅ ꯃꯅ ꯁꯔꯛ ꯁꯔꯛꯄ ꯃꯄꯥꯗ ꯇꯥꯠꯕ ꯃꯥꯜꯂꯦ ꯏꯁꯥꯩ ꯃꯇꯨꯡ ꯏꯠꯂꯝꯂꯅꯤ ꯑꯗꯨꯗꯤ
ꯉꯁꯥꯏ ꯁꯛꯄꯗꯣ ꯑꯗꯨꯒꯤ ꯏꯁꯩꯗꯣ ꯇꯥꯕꯗ ꯌꯥꯗ꯭ꯔꯦꯕ ꯃꯥ ꯖꯒꯣꯏ ꯁꯅꯤꯡꯌꯦ ꯍꯥꯢꯕꯥ
ꯑꯗꯗꯤ ꯌꯥꯎꯗꯦ ꯇꯥꯞꯅ ꯁꯥꯛꯂꯥꯛꯑꯀꯦ ꯅꯨꯡꯁꯤ ꯅꯪꯕꯨ ꯀꯩꯗ ꯂꯩꯒꯦ ꯍꯧꯖꯤꯛꯇꯤ ꯖꯒꯣꯏ ꯁꯕꯗꯣ ꯌꯥꯝ
ꯀꯁꯤ
ꯇꯥꯕ꯭ꯔꯣ
ꯀꯩꯩꯅꯣ ꯁꯤꯅ ꯂꯦꯞꯇꯦ ꯅꯨꯡꯉꯥꯏꯕ꯭ꯔꯣꯇꯥꯕ꯭ꯔꯣ ꯇꯥꯗꯕ꯭ꯔꯣ
ꯅꯤꯜꯋꯥ ꯀꯥꯔꯦ ꯅꯤꯜꯋ ꯀꯥꯔꯦ
ꯇꯥꯕ꯭ꯔꯣ
ꯇꯥꯏ ꯇꯥꯏ
ꯊꯕ ꯈꯪꯗꯔꯦ ꯅꯪꯕꯨꯣ ꯀꯩꯗ ꯂꯩꯕ ꯂꯣꯠꯄꯒꯦ ꯑ ꯁꯤꯗ ꯀꯦ ꯑꯁꯤꯗꯒꯤ ꯊꯨꯔ ꯁꯛꯂꯨꯔꯗꯤ ꯅꯪꯒꯤ ꯅꯦꯠꯋꯥꯛꯗꯣ ꯇꯋꯥꯔꯗꯣ ꯆꯣꯡꯡꯂ꯭ꯔꯅꯤ ꯑꯗꯨꯗꯤ ꯑꯃꯨꯛ ꯌꯥꯔꯔꯣꯏ
ꯐꯖꯅꯤ
ꯆꯣꯡꯉꯅꯤ ꯑꯗꯨꯅ ꯍꯧꯖꯤꯛꯇꯤ ꯀꯟꯅ ꯁꯛꯄ ꯌꯥꯗ꯭ꯔꯦ ꯑꯁ ꯈꯪꯗꯦ ꯂꯩꯔꯤꯛ ꯐꯪꯗꯦ
ꯂꯤꯔꯤꯛ ꯈꯪꯗꯔ꯭ꯁꯨ ꯁꯛꯂꯛꯑꯣꯅꯣ
ꯂꯥꯏꯔꯤꯛꯁ ꯈꯪꯗꯦ ꯑꯩꯅ ꯍꯥꯞꯅꯤꯡ ꯍꯥꯞꯅꯤꯡꯕ ꯑꯪ ꯁꯛꯂ꯭ꯔꯗꯤ ꯐꯖꯔꯅꯤ ꯇꯥꯕꯗ ꯅꯨꯡꯉꯥꯏꯔꯅꯤ
ꯅꯨꯡꯉꯥꯏꯅꯦ ꯅꯈꯣꯟꯗꯣ ꯅꯁꯤ ꯑꯂꯤꯅꯤꯅ ꯐꯣꯟꯣꯟ
ꯋꯥ ꯄꯣꯛꯈꯥꯏꯕꯒꯤ ꯃꯈꯣꯟ ꯃꯥꯟ
ꯃ ꯃꯥꯟꯗꯕ꯭ꯔꯣ
ꯑꯩꯅ ꯍꯥꯏꯁꯤ ꯇꯥꯗꯦꯕ ꯃꯥ ꯑꯕꯕꯥꯥꯏ ꯂꯩ ꯀꯥꯏꯅ ꯅꯥꯈꯣꯟ ꯅꯥꯈꯣꯟꯗꯣ ꯐꯖꯃꯟꯕꯒꯤꯀꯣ ꯅꯁ ꯀ ꯌꯥ ꯐꯦ ꯑꯗꯨ ꯃꯥꯔ
ꯑ ꯐꯖꯔꯥꯎꯝꯅꯤ ꯐꯖꯥꯔꯝꯅꯤ ꯂꯑ ꯃꯥꯥꯟꯅ꯭ꯔꯕꯅꯤ
ꯂꯥꯏꯟ ꯃꯆꯥ ꯃꯥꯜꯂꯦ ꯍꯥꯏꯔꯣ ꯑꯗꯨꯁꯨ ꯑꯗꯨꯁꯨ ꯑꯗꯨ ꯃꯥꯜꯒꯦ
ꯀꯥꯏꯗꯨ
ꯍꯅꯨꯃꯥꯟꯒꯤ
ꯍꯣꯏ ꯍꯅꯨꯃꯥꯟꯒꯤ ꯂꯥꯏꯗꯨ ꯃꯥꯟꯔꯂꯅꯤ ꯈꯪꯉꯕ꯭ꯔ
ꯂꯥꯏ ꯃꯆꯥ ꯃꯜꯂꯤꯅꯦ ꯑꯗꯨꯁꯨ ꯍꯅꯨꯃꯥꯟꯒꯤ ꯌꯥꯗ
ꯈꯪꯖꯅꯤ ꯅꯪ
ꯇꯧꯖꯗꯦ ꯑꯗꯨꯒꯨꯝꯕ ꯑꯩꯈꯣꯏꯗꯤ
ꯈꯪꯅꯤꯒꯣ ꯈꯪꯅꯤꯒꯣ ꯍꯣꯏꯖꯕꯅꯦ ꯍꯥꯏꯗꯤꯁꯒꯦ ꯑꯣꯏꯔꯔꯕꯪ ꯈꯪꯒꯅ ꯍꯥꯏꯁꯤꯅ
ꯑꯩꯗꯤ ꯁꯛꯇ ꯌꯦꯡꯒꯦꯗꯤ
ꯁꯛꯇꯄꯣ ꯌꯦꯡꯗꯦ ꯀꯥꯏꯗꯣ ꯌꯦꯡꯒꯦ ꯑꯗꯨꯗꯤ
ꯊꯃꯣꯏꯗꯤ ꯌꯦꯡꯉꯦ
ꯑꯦ ꯁꯪꯉꯣ ꯌꯦꯡꯕ ꯎꯕꯗ
ꯎꯋꯦ ꯑꯩꯈꯣꯏꯗꯤ ꯃꯤꯠ ꯏꯁꯇ꯭ꯔꯦ ꯄꯂꯦ
ꯎ ꯀꯌꯥ ꯇꯥꯡꯕ ꯄꯥꯟꯕꯅꯣ ꯑꯗꯨꯗꯤ
ꯑꯩ ꯂꯥꯛ ꯑꯅꯤ ꯑꯍꯨꯝꯒꯤ ꯈꯛꯇꯅꯤꯗ
ꯄꯜꯪ ꯃꯅꯤ
ꯅꯪꯕꯨ ꯌꯦꯡꯉꯨꯆꯣ ꯅꯊꯥꯔꯛꯄꯅꯦ ꯂꯥꯛꯑꯅ ꯑꯩꯕꯨ
ꯎꯝ ꯐꯔ ꯔꯪꯒꯅꯤ
ꯎꯝ ꯐꯔꯦꯕ
ꯀꯥꯆꯤꯟꯗꯣ ꯁꯔꯨ ꯂꯩꯗꯕꯅꯤꯅꯀꯣ ꯃꯉꯥꯡꯗ ꯉꯥꯡꯂꯛꯀꯗ
ꯑꯗꯨ ꯅꯨꯄꯤꯗꯣ ꯅꯪ ꯌꯦꯡꯉꯨꯔꯣꯅ ꯊꯥꯔꯛꯄꯅꯦꯕ ꯈ
ꯅꯪ ꯅꯪꯒꯤ ꯅꯠꯇꯤꯟ ꯅꯪ ꯂꯥꯏ ꯑꯗꯣ ꯁꯔꯨ ꯌꯥꯎꯗꯕꯅꯤꯅ ꯄꯪꯉꯥꯡꯗ ꯉꯥꯡꯂꯒꯅꯨꯀꯣ ꯑꯩꯅ ꯑꯩ ꯑꯩꯅ ꯁꯔꯨ ꯍꯥꯞ ꯑꯩꯅ ꯑꯩꯅ ꯅꯪꯒꯤ ꯂꯩꯗꯨꯗ ꯁꯔꯨ ꯍꯥꯞꯆꯤꯟꯒꯅꯤ ꯑꯗꯨꯅ ꯋꯦ ꯅꯪ ꯇꯥꯔꯕꯔꫭ ꯑꯗꯨ ꯇꯧꯔꯅꯤ
ꯁꯦꯔꯥꯟ ꯇꯨꯔꯥꯟ
ꯅꯪꯅꯦ ꯁꯦꯔꯥꯟ ꯇꯨꯉꯥꯟ ꯉꯥꯡꯔꯤꯁꯤ ꯅꯪꯅꯦ ꯑꯩ ꯅꯠꯇꯤꯌꯦ ꯈꯪꯉꯕ
ꯅꯪꯅꯕꯨ ꯍꯥꯏꯔꯗꯤ ꯆꯨꯝꯃꯕꯅꯤ ꯀꯩꯅꯣ
ꯁꯤ ꯉꯥꯎꯔꯕꯅꯦ
ꯑꯗꯨꯅꯦ ꯅꯪꯅꯕꯨ ꯍꯥꯏꯔꯗꯤ ꯆꯨꯝꯃꯕꯅꯦꯕ
ꯆꯨꯝꯕꯅꯤ ꯆꯨꯝꯕꯅꯤ ꯅꯦꯠ